ꯍꯜꯂꯣ ꯍꯥꯎ ꯑ
ꯀꯩ ꯀꯩ ꯃꯊꯦꯜ ꯆꯔꯒꯦ
ꯁꯧꯒ꯭ꯔꯤ ꯑꯃ ꯊꯣꯡꯉꯦ ꯄꯥꯛꯂꯝ ꯑꯃ ꯆꯥꯏ
ꯑꯩꯒꯤ ꯑꯍꯥꯎꯕꯅꯤꯅꯦꯗꯗꯤ
ꯇꯥꯗꯦ ꯈꯤꯇꯡ ꯂꯥꯎꯅ ꯉꯥꯡꯉꯛ ꯑꯣ
ꯑꯍꯥꯎꯕꯅꯤꯅꯦ ꯑꯗꯨꯗꯤ ꯃꯩꯇꯩꯒꯤ ꯑꯦꯟꯁꯥꯡ
ꯍꯥꯎꯋꯦ ꯅꯣꯏꯗꯤ
ꯑꯩꯈꯣꯏꯗꯤ ꯉꯥ ꯇꯣꯏ ꯊꯣꯡ ꯊꯣꯡꯉꯦ
ꯑꯣ ꯍꯥꯎꯕꯅꯤ ꯀꯩꯅꯣ ꯑꯗꯨꯗ ꯑꯩꯈꯣꯏꯗꯩꯗ ꯍꯟꯅ ꯍꯥꯎꯏ ꯀꯩꯅꯣ
ꯑꯗꯨꯁꯨ ꯍꯥꯎꯋꯤ ꯑꯗꯣ ꯁꯧꯒ꯭ꯔꯤꯁꯨ ꯍꯥꯎꯋꯤ ꯀꯥꯂꯦꯟꯒꯤ ꯃꯇꯝꯅꯤꯅ ꯁꯧꯒ ꯏꯁꯊꯣꯡꯕ ꯄꯥꯛꯅꯝ ꯍꯥꯏꯕꯁꯤ ꯍꯥꯎꯋꯦ ꯑꯍꯥꯎꯕ ꯑꯃꯃ-ꯃꯝ ꯃꯈꯜ ꯑꯃꯃꯝ
ꯎꯝ ꯀꯩ ꯉꯥ ꯊꯣꯡꯉꯤꯅꯣ
ꯔꯧ ꯇꯣꯏꯊꯣꯡ
ꯎꯝ ꯅꯪ ꯊꯣꯡꯉꯤꯔꯣ
ꯎꯝ ꯑꯩꯅ ꯊꯣꯡꯗꯥꯔꯦ
ꯍꯧꯊꯥꯔꯦ
ꯅꯣꯏꯗꯤ ꯅꯪ ꯊꯣꯡꯕ꯭ꯔꯣ
ꯑꯧ ꯑꯈꯣꯏ ꯃꯥꯅ ꯊꯣꯡꯉꯦ
ꯅꯪꯗꯤ ꯍꯩꯇ꯭ꯔꯣ ꯊꯣꯡꯕ
ꯍꯩ ꯑꯩꯗꯣ ꯇꯜꯗꯅ ꯊꯣꯡꯗ꯭ꯔꯦ ꯏꯃꯥ ꯑꯗꯨꯝ ꯊꯣꯡꯉꯦ
ꯀꯃꯥꯏ ꯀꯃꯥꯏꯅ ꯊꯧꯡꯒꯦ ꯁꯧꯒ꯭ꯔꯤꯖꯦ
ꯁꯧꯒ꯭ꯔꯤꯗꯤ ꯏꯁꯤꯡ ꯑꯗꯨꯝ ꯁꯧꯍꯜꯂꯅꯤ ꯉꯥꯔꯤ ꯀꯩꯀꯥ ꯅꯄꯥꯛꯄꯤ ꯑꯗꯥꯒꯤ ꯉꯥꯔꯤ ꯍꯥꯞꯄꯤꯔꯅꯤ ꯑꯗꯨꯒ ꯕ꯭ꯔꯣꯡ-ꯕ꯭ꯔꯣꯡ ꯁꯧꯍꯟꯕꯤꯔꯅꯤ ꯉꯥ ꯑꯌꯥꯏꯕ ꯍꯥꯞꯄꯤꯔꯅꯤ ꯉꯥꯕꯥꯛ ꯂꯩꯔꯒ ꯍꯥꯞꯄ ꯌꯥꯔꯦ ꯑꯗꯨꯒ ꯃꯣꯔꯣꯛ ꯈꯤꯇꯪ ꯍꯥꯞꯄꯤꯔꯅꯤ ꯃꯣꯔꯣꯛ ꯑꯇꯦꯛꯄꯒ ꯇꯤꯜꯍꯧꯒ ꯇꯧꯔꯒ ꯍꯥꯞꯄꯤꯔꯅꯤ ꯁꯧꯔꯦ ꯍꯥꯏꯔꯥ ꯀꯥꯟꯗ ꯑꯥ ꯃꯔꯣꯏ ꯁꯧꯒ꯭ꯔꯤꯗꯣ ꯍꯥꯞꯄꯤꯔꯥ ꯂꯣꯏꯔꯦꯗꯅ ꯐꯥꯗꯤꯒꯣꯝ ꯈꯔꯥ ꯆꯥꯏꯕꯤꯔꯅꯤ
ꯍꯥꯥ
ꯊꯨꯝꯗꯤ
ꯂꯣꯏꯔꯥꯀꯥꯟꯗ ꯊꯨꯝ ꯍꯥꯞꯄꯒ ꯊꯨꯝꯗꯤ
ꯑꯗꯨ ꯁꯧꯒ꯭ꯔꯤ ꯊꯣꯡꯕꯖꯤ ꯁꯨꯃꯥꯏꯅ ꯂꯣꯏꯔꯀꯥꯟꯗ ꯈꯤꯇꯪ ꯏꯁꯤꯡ ꯑꯌꯤꯡꯕꯁꯤ ꯈꯤꯇꯪ ꯆꯥꯏꯅꯗꯥꯏꯅꯦ
ꯑꯣ ꯈꯪꯗꯦ ꯑꯩꯗꯤ ꯆꯥꯏꯗꯦ꯫
ꯅꯕꯁꯨ ꯌꯥꯎꯕꯅꯦ ꯑꯁꯨ ꯆꯥꯏꯗꯦꯅ ꯀꯥꯎꯗꯅ ꯍꯦꯛꯇ
ꯌꯥꯎꯅꯔꯝꯒꯅꯤ
ꯄꯥꯛꯅꯝꯗꯤ
ꯄꯥꯛꯅꯝꯗꯤ ꯑꯩꯅ ꯅꯝꯗꯦ
ꯐꯥꯎꯕ꯭ꯔꯣ꯫
ꯑ ꯍꯥꯎꯋꯦ ꯄꯥꯛꯅꯝꯗꯣ ꯈꯔ ꯀꯜꯂꯦ꯫ ꯑꯩꯗꯤ ꯄꯥꯝꯕꯝ ꯈꯔ ꯄꯦꯠꯄꯗꯨꯅ ꯍꯥꯎꯋꯦ꯫
ꯑꯩꯁꯨ ꯄꯦꯠꯄꯅ ꯍꯥꯎꯏ꯫
ꯀꯟꯃꯟꯕꯗꯣ ꯑꯩ ꯑꯩꯅ ꯄꯥꯝ ꯆꯥꯅꯤꯡꯗꯦꯕꯀꯣ ꯈꯤꯇꯪ ꯄꯦꯇꯛ ꯇꯧꯔꯒ ꯃꯣꯔꯣꯛꯀꯥ ꯈꯤꯇꯪ ꯁꯥꯕꯗꯣ
ꯄꯥꯛꯅꯝ ꯅꯝꯕꯒꯤ ꯑꯃꯨꯛ ꯍꯥꯏꯔꯛꯑꯣꯅꯦ
ꯄꯥꯎ ꯅꯝꯕꯗꯤ ꯈꯪꯗꯦ
ꯄꯥꯛꯅꯝꯗꯤ ꯃꯔꯨ ꯑꯣꯏꯅ ꯅꯄꯥꯛꯄꯤ
ꯄꯥꯛꯄꯤꯅꯦ ꯑꯗꯨꯗꯒꯤ ꯀꯩꯅꯣ ꯂꯧ ꯄꯨꯛ ꯊꯥꯔꯣ ꯄꯥꯛꯅꯝꯁꯨ ꯂꯩ ꯅꯄꯥꯛꯄꯤ ꯄꯥꯛꯅꯝꯁꯨ ꯂꯩ ꯀꯪꯂꯥꯌꯦꯟ ꯄꯥꯛꯅꯝꯁꯨ ꯂꯩ
ꯄꯛꯅꯝ ꯅꯄꯥꯛꯄꯤꯒꯤ ꯑꯣꯏꯅ ꯍꯥꯔ ꯅꯝꯄꯥ ꯑꯥ ꯅꯄꯥꯛꯄꯤꯒꯤ
ꯑꯣ ꯑꯗꯨꯗꯤ ꯅꯄꯥꯛꯄꯤꯗꯣ ꯍꯥꯟꯅ ꯐꯖꯅ ꯆꯥꯝꯊꯣꯛꯑꯅꯤ
ꯎꯝ
ꯁꯣꯏꯔꯅꯤ ꯁꯣꯏꯔꯅꯤ ꯑꯗꯨꯒ ꯉꯥꯔꯤ ꯅꯦ ꯃꯣꯔꯣꯛꯅꯦ ꯎ ꯃꯣꯔꯣꯛ ꯑꯗꯨ ꯃꯣꯔꯣꯛ ꯑꯇꯦꯛꯄ ꯀꯩꯀꯥ ꯇꯧꯔꯒ
ꯎꯝ
ꯂꯧꯔꯒ ꯐꯖꯅ ꯃꯦꯠꯈꯥꯏꯔꯅꯤ
ꯎꯝ
ꯅꯄꯥꯛꯄꯤꯗꯨꯒ ꯊꯨꯝꯅꯦ ꯃꯣꯔꯣꯛꯅꯦ ꯉꯥꯔꯤꯅꯦ ꯇꯧꯔꯒ ꯐꯖꯅ ꯍꯥꯞꯄꯒ ꯐꯖꯅ ꯕꯔꯤ ꯕꯔꯤ ꯅꯩꯔꯅꯤ꯫ ꯑꯗꯨꯒ ꯕꯦꯁꯣꯟꯗꯣ ꯑꯃꯨꯛ ꯍꯥꯞꯄꯅꯤ ꯑꯗꯨꯒ ꯐꯖꯅ ꯇꯣꯠꯂꯅꯤ
ꯎꯝ ꯎꯝ꯫
ꯑꯗꯨꯗꯨꯒ ꯁꯨꯝꯕ ꯌꯦꯡꯉꯪꯂꯥꯗꯣ ꯌꯦꯡꯉꯪꯂꯥꯗꯣ ꯐꯖꯅ ꯆꯥꯝꯊꯣꯛꯑꯅꯤ ꯃꯅꯥꯥ ꯑꯍꯨꯝ ꯃꯔꯤ ꯑꯄꯥꯛ ꯑꯄꯥꯛꯄꯗꯣ ꯑꯗꯨ ꯑꯗꯨꯒ ꯂꯥꯗꯨ ꯂꯥꯗꯨꯅ ꯃꯈꯥ ꯊꯥꯔꯅꯤ ꯑꯗꯨꯒ ꯀꯩꯅꯣꯗꯣ꯫ ꯎꯝ ꯌꯦꯡꯉꯪꯂꯥꯗꯣ ꯍꯥꯞꯄꯅꯤ ꯌꯦꯡꯉꯪꯂꯥꯗꯣ ꯐꯖꯅ ꯁꯟꯇꯣꯛꯑ ꯊꯝꯃꯅꯤ ꯑꯗꯨꯒꯤ ꯌꯦꯡꯉꯪꯂꯥ ꯃꯊꯛꯇꯨꯗ ꯑꯗꯨꯒꯤ ꯁꯟꯇꯣꯛꯄꯗꯨꯗ ꯄꯥꯛꯅꯝꯗꯣ ꯐꯖꯅ ꯍꯥꯞꯄꯅꯤ ꯑꯗꯨ ꯁꯨꯃꯥꯏꯅ ꯅꯝꯃꯅꯤꯀꯣ
ꯑꯥ
ꯄꯥꯛꯅ ꯑꯗꯨꯒ ꯐꯖꯅ ꯊꯨꯞꯆꯜꯂꯅꯤ ꯍꯥꯏꯅ ꯂꯥꯗ ꯌꯣꯝꯁꯤꯜꯂꯅꯤ ꯌꯦꯡꯉꯪꯂꯥ ꯂꯥꯗꯨꯒ ꯂꯣꯏ ꯌꯣꯝꯖꯜꯂꯅꯤ ꯀꯨꯀꯔꯗ ꯀꯥꯝꯊꯣꯛꯑꯅꯤ ꯑꯍꯨꯝ ꯃꯔꯤꯔꯛ ꯀꯥꯝꯊꯣꯛꯑꯅꯤ ꯑꯗꯨ ꯂꯣꯏꯔꯒ ꯑꯃꯨꯛ ꯃꯩꯗ ꯇꯋꯥꯗ ꯇꯧꯔꯒ ꯑꯃꯨꯛ ꯁꯥꯍꯟꯗꯣꯏꯕ ꯑꯗꯨ ꯌꯥꯝ ꯀꯨꯏꯅ ꯇꯧꯔꯖꯨ ꯀꯟꯕꯅꯦꯕ ꯑꯗꯨꯗꯨꯅ ꯀꯨꯏꯅ ꯇꯧꯗꯕꯤꯗ ꯉꯥꯏꯍꯥꯛ ꯑꯗꯨꯝ ꯇꯧꯔꯒ ꯑꯩꯁꯨ ꯈꯤꯇꯪ ꯄꯦꯇꯛ ꯇꯧꯕꯅ ꯍꯥꯎꯋꯦ꯫ ꯀꯟꯕꯗꯣ ꯃꯍꯥꯎ ꯃꯥꯡꯕꯅꯤ
ꯀꯥꯝꯅꯕ꯭ꯔꯥ
ꯀꯥꯝꯃꯁꯨ ꯌꯥꯏ ꯀꯥꯝꯗ꯭ꯔꯁꯨ ꯌꯥꯏ ꯑꯗꯣ ꯊꯥꯏꯅꯗꯤ ꯃꯩ ꯖꯥꯎꯒ ꯊꯥꯔꯒ ꯇꯧꯕꯒꯤ ꯍꯧꯖꯤꯛꯇꯤ ꯀꯨꯀꯥꯔ ꯔꯥꯁ ꯑꯁꯥꯝꯕ ꯂꯣꯏꯅ ꯄꯥꯝꯅꯔꯦꯗꯅ ꯍꯧꯖꯤꯛꯇꯤ ꯀꯥꯝꯕꯅꯥ ꯁꯝꯃꯦ ꯅꯠꯇ꯭ꯔꯗꯤ ꯌꯥꯝ ꯀꯨꯏꯅ ꯒ꯭ꯌꯥꯁꯇ ꯁꯨꯝ ꯅꯥꯝꯃꯒꯥ ꯂꯩꯕꯗꫭ ꯑꯗꯨ ꯃꯇꯝꯁꯨ ꯃꯥꯡꯉꯤ ꯑꯗꯨꯝ ꯁꯦꯟꯅꯔꯒ ꯃꯇꯝ ꯍꯧꯖꯤꯛꯀꯥꯟꯗꯤ ꯃꯇꯝꯁꯨ ꯌꯥꯝ ꯂꯤꯛꯅꯁꯨ ꯑꯗꯨꯝ ꯁꯤꯖꯤꯟꯅꯔꯦꯗꯅ ꯅꯪꯪꯅ ꯅꯪꯅꯕꯗ ꯑꯗꯨꯝ ꯆꯞ ꯃꯥꯟꯅꯩ ꯍꯥꯎꯕꯁꯨ ꯑꯗꯨꯝ ꯀꯥꯝꯕꯗꯨꯅꯟꯅ ꯍꯥꯎꯋꯦ ꯑꯩꯗꯣ
ꯎꯝ ꯈꯤꯇꯪ ꯄꯦꯇꯛ ꯇꯧꯔꯒ ꯃꯣꯔꯣꯛ ꯁꯥꯕꯗꯨꯅ ꯍꯦꯟꯅ ꯍꯥꯎꯋꯦꯕ
ꯎꯝ ꯊꯨꯝ ꯃꯣꯔꯣꯛꯇꫭ ꯀꯜꯂꯒ
ꯎꯝ
ꯑꯗꯨꯃꯥꯏꯅ ꯃꯈꯟ ꯃꯈꯟ ꯀꯩꯅꯣꯒꯤꯁꯨ ꯂꯐꯨ ꯊꯔꯣꯗꯣ ꯂꯐꯨꯒꯤ ꯃꯍꯩ ꯂꯐꯨ ꯊꯔꯣꯗꯣ ꯑꯗꯨꯁꯨ ꯌꯥꯝ ꯐꯩꯌꯦ ꯁꯤꯖꯟꯒꯨꯝꯕ ꯆꯦꯟꯖ ꯇꯧꯕ ꯁꯤꯖꯟꯒꯨꯝꯕ ꯆꯦꯟꯖ ꯇꯧꯕꯗ ꯑ ꯁꯤꯖꯟꯒꯨꯝꯕ ꯆꯦꯟꯖ ꯇꯧ ꯇꯧꯔꯛꯄ ꯀꯥꯟꯗꯣ ꯍꯥꯏꯗꯤ ꯀꯥꯂꯦꯟꯗꯒꯤ ꯏꯪꯗꯝꯗ ꯏꯪꯗꯝꯗꯥꯗꯒꯤ ꯀꯥꯂꯦꯟꯒꯨꯝꯕ ꯂꯥꯛꯄ ꯑꯗꯨꯃꯥꯏꯅ ꯆꯦꯟꯖ ꯇꯧꯅꯕꯒꯤ ꯃꯇꯥꯡꯁꯦ ꯑꯗꯨꯝ ꯅꯥꯒꯜꯂꯤꯗꯅ ꯀꯣ ꯅꯥꯔꯝꯕꯔꯁꯨ ꯌꯥꯎꯋꯤꯗꯅ ꯑꯗꯨ ꯑꯗꯨꯃꯥꯏꯅ ꯆꯦꯟꯖ ꯇꯧꯕꯗꯨꯗ ꯂꯐꯨꯊꯔꯣꯒꯨꯝꯕ ꯆꯥꯕꯁꯨ ꯐꯩꯌꯦꯅ ꯂꯐꯨ ꯊꯔꯣꯗꯣ ꯆꯥꯅꯩꯌꯦꯕ꯫
ꯑꯣ ꯐꯩꯌꯦꯗꯤ ꯍꯥꯕꯅꯤ ꯂꯐꯨ ꯊꯔꫭ ꯁꯦ꯫
ꯏꯔꯣꯟꯕ ꯆꯥꯔꯁꯨ ꯌꯥꯔꯦ ꯄꯥꯛꯅꯝꯗ ꯄꯥꯛꯅꯝꯁꯨ ꯍꯥꯎꯋꯦꯗꯅ ꯄꯥꯛꯅꯝ ꯆꯥꯔꯁꯨ ꯌꯥꯔꯦ
ꯎꯝ
ꯑꯗꯨꯨꯃꯥꯏꯅ ꯆꯞ ꯃꯥꯟꯅꯅ ꯉꯁꯥꯏꯒꯤ ꯅꯥꯄ ꯄꯥꯛꯄꯤꯗꯨꯒꯤ ꯃꯍꯨꯠꯇ ꯂꯐꯨ ꯊꯔꫭꯗꯨꯅ ꯑꯣꯏꯕꯩ ꯋꯥꯅꯤꯗ ꯑꯗꯨꯒ ꯅꯄꯥꯛꯄꯤꯁꯨ ꯈꯔꯁꯨ ꯑꯗꯨꯝ ꯍꯥꯞꯄ ꯌꯥꯏ ꯂꯧ ꯆꯁꯨ ꯍꯥꯞꯄꯒ ꯉꯥꯔꯤ ꯉꯣꯔꯣꯛ ꯀꯥꯟꯗꯦꯛ ꯇꯧꯔꯒ ꯅꯩꯒꯥꯏꯔꯒ ꯑꯗꯨꯖ ꯆꯞ ꯃꯥꯟꯅ ꯌꯥꯏꯉꯪ ꯂꯥꯗꯨ ꯍꯥꯏ ꯑꯩꯈꯣꯏ ꯌꯥꯏꯉꯪꯂꯥꯗꯨꯅꯅꯦꯕ ꯃꯥꯁꯦ ꯃꯦꯟ ꯑꯣꯏꯅ ꯃꯅꯝ ꯅꯨꯡꯁꯤꯔꯒ ꯄꯥꯛꯅꯝ ꯑꯣꯏꯍꯟꯂꯤꯅꯤ ꯒꯤ ꯃꯔꯝꯁꯦ ꯂꯥ ꯈꯛꯇꯪ ꯅꯝꯕꯗꯤ ꯄꯥꯛꯅꯝꯒꯤ ꯃꯅꯝꯗꯣ ꯅꯝꯗꯦꯕ ꯑꯥ ꯅꯨꯡꯁꯤꯗꯦꯕ ꯎ ꯌꯥꯏꯉꯪꯂꯥꯒꯤ ꯔꯣꯁꯇꯣ ꯌꯥꯏꯉꯂꯥꯒꯤ ꯃꯅꯝꯗꯣ ꯑꯗꯨ ꯊꯥꯎ ꯃꯅꯝ ꯅꯨꯡꯁꯤꯔꯒ ꯄꯥꯛꯅꯝ ꯍꯥꯏꯁ‌ꯦ
ꯄꯥꯛꯅꯝ
ꯁꯧꯒ꯭ꯔꯤꯒꯅ ꯏꯆꯥꯟ ꯆꯥꯟꯅꯩꯗ ꯄꯥꯛꯅꯝꯗꯤ
ꯑꯣ ꯑꯗꯣ ꯁꯪꯒꯨꯔꯤ ꯄꯥꯛꯅꯝ ꯇꯧꯔꯒꯅꯦ ꯀꯩꯅꯣ ꯏꯔꯣꯝꯕ ꯆꯥꯕ ꯁꯤ ꯂꯩꯕ ꯃꯤ
ꯅꯪ ꯊꯥꯡꯖꯨꯒꯤ ꯁꯨꯡꯖꯨ ꯑꯃꯝꯒ ꯇꯧꯕ ꯑꯗꯨꯣ ꯍꯥꯎꯋꯦ ꯑꯩꯁꯦ
ꯑꯣ ꯄꯥꯛꯅꯝ ꯇꯧꯔꯒ
ꯎꯝ ꯑꯗꯣ ꯑꯩꯈꯣꯏꯁꯦ ꯑꯩꯈꯣꯏ ꯑꯗꯨꯃꯥꯏꯅ ꯆꯥꯔꯒꯦ ꯊꯥꯏꯅ ꯑꯗꯨꯝ ꯑꯗꯨ ꯃꯣꯔꯣꯛ ꯌꯥꯝ ꯀꯟꯅ ꯁꯥꯍꯟꯗꯕ ꯄꯥꯛꯅꯝꯗꯣ ꯑꯗꯨꯝ ꯄꯥꯛꯅꯝꯗꯨꯅ ꯁꯥꯏꯠ ꯗꯤꯁꯀꯤ ꯇꯥꯏꯞꯅꯦꯕꯀꯣ ꯍꯥꯏꯗꯤ ꯀꯥꯡꯉꯨ ꯕꯣꯔꯥꯒꯤ ꯃꯍꯨꯠꯇꯣ ꯑꯗꯨꯃꯥꯏꯅ ꯑꯣꯏꯍꯜꯂꯦꯗꯅ ꯑꯗꯨꯗꯨꯒ ꯏꯣꯝꯕ ꯑꯣꯏꯒꯦꯔꯥ ꯅꯠꯇ꯭ꯔꯒ ꯊꯥꯡꯖꯤꯟꯁꯦ ꯁꯤꯡꯖꯨ ꯑꯣꯏꯒꯦꯔꯥ ꯊꯥꯡꯖꯤꯡ ꯁꯤꯡꯤꯡꯕꯨ ꯌꯥꯝ ꯆꯥꯟꯅꯕꯅꯦ ꯍꯩ ꯁꯤꯡꯖꯨꯗꯅꯦ ꯎ ꯃ‌ꯣꯔ‌ꯣꯛ ꯐꯝꯃꯦꯠꯄꯁꯨ ꯍꯥꯎꯋꯦꯕꯀꯣ ꯑꯗꯨꯝ ꯇꯧꯔꯝꯃꯣꯔꯣ ꯑꯉꯥꯡꯕꯗꯣ ꯑꯗꯨꯗꯨꯒ ꯊꯥꯡꯖꯤꯡꯖꯤꯁꯨ ꯖꯧꯁꯤ ꯐꯥꯔꯤꯁꯦ
ꯎꯝ ꯈꯪꯗꯦꯗ ꯆꯥꯛ ꯌꯦꯟꯁꯥꯡ ꯃꯔꯝꯁꯤꯗꯤ ꯑꯩꯈꯣꯏꯗꯤ ꯄꯥꯅ ꯊꯣꯡꯗ꯭ꯔꯔꯤꯕꯅꯤꯅ
ꯑꯗꯨꯅ ꯑꯃꯨꯛ ꯍꯦꯟꯅ ꯆꯥꯅꯩ ꯑꯩꯗꯤ ꯎꯉꯣ ꯎꯃꯣ
ꯎꯃꯣꯛ ꯃꯅꯝ ꯅꯨꯡꯁꯤꯠꯅ ꯇꯧꯔ
ꯍꯥꯎꯋꯏ ꯑꯃꯃꯝꯅꯦꯕꯀꯣꯛꯎ ꯃꯣꯔꯣꯛꯇꯤ ꯅꯨꯡꯁꯤ ꯑꯗꯨꯁꯨ ꯍꯥꯎꯋꯤ ꯑꯃꯛ ꯁꯥꯔꯒ ꯑꯗꯨꯒ ꯑꯉꯥꯡꯕꯒꯤ ꯃꯍꯥꯎꯗꯨꯁꯨ ꯑꯣꯏꯅꯝꯃꯒ ꯃꯍꯥꯎ ꯑꯃꯗꯨꯁꯨ ꯑꯃꯃꯝꯅꯦ ꯍꯥꯏꯇꯥꯔꯦ ꯃꯍꯥꯎ ꯑꯃꯃꯝ ꯂꯣꯏꯅꯃꯛ ꯍꯥꯎꯋꯦ ꯉꯥꯛꯇꯅꯦꯅ ꯍꯥꯎꯕꯗꯅꯤꯃꯛ ꯑꯗꯣ ꯃꯤ ꯃꯤꯗꯤ ꯄꯥꯝ
ꯎꯝ ꯑꯣ ꯑꯗꯨꯗ‌ꯣ ꯄꯅꯝꯁꯦ ꯃꯣꯔꯣꯛ ꯊꯦꯛꯄꯅ ꯍꯥꯎꯕ꯭ꯔꯕꯥ ꯎ ꯃꯣꯔꯣꯛꯅ ꯍꯥꯎꯕ꯭ꯔꯥ
ꯍꯥꯥ
ꯄꯥꯛꯅꯝ ꯅꯝꯕꯗ ꯍꯥꯞꯅꯕꯁꯦ ꯎ ꯃꯣꯔꯣꯛ
ꯄꯥꯛꯅꯝꯗꯗꯤ ꯎ ꯃꯣꯔꯣꯛꯅ ꯍꯥꯎꯋꯦ ꯃꯣꯔꯣꯛ ꯑꯇꯦꯛꯄꯒ
ꯎꯝ ꯃꯣꯏ ꯃ ꯑꯇꯦꯛꯄ ꯍꯥꯞꯅꯗꯕ꯭ꯔꯕ
ꯃꯣꯔꯣꯛ ꯑꯇꯦꯛꯄꯁꯨ ꯍꯥꯞꯄꯦ ꯑꯗꯨꯒ ꯎ ꯃꯣꯔꯣꯛꯁꯨ ꯍꯥꯞꯄꯦꯕ ꯑꯅꯤꯃꯛ ꯃꯨꯔꯣꯛ ꯌꯥꯝ ꯃꯆꯨ ꯍꯥꯞ ꯁꯨꯌꯥꯏ ꯍꯥꯞꯇꯔꯥ꯭ꯁꯨ ꯌꯥꯏ ꯑꯗꯨ ꯍꯥꯞꯇꯕꯅꯦꯅꯕꯨ ꯍꯥꯎꯋꯦꯗꯣ ꯍꯥꯞꯄꯗꯤ ꯌꯥꯏꯉꯪ ꯃꯅꯝ ꯅꯝꯕꯁꯨ ꯌꯥꯎꯋꯦꯕ ꯑꯗꯣ ꯃꯤꯡ ꯀꯅꯥꯒꯨꯝꯕ ꯑꯃꯝꯅ ꯍꯥꯞꯄꯁꯨ ꯌꯥꯎꯋꯦꯕꯀꯣ ꯑꯗꯣ ꯑꯩꯈꯣꯏꯗꯤ ꯍꯥꯞꯇꯦ
ꯍꯥ
ꯑꯩꯈꯣꯏꯗꯤ ꯍꯥꯞꯇꯦ ꯍꯥꯞꯇꯕꯅꯦꯅ ꯍꯥꯎꯋꯦ
ꯎꯝ ꯑꯧ ꯍꯥꯞꯇꯕꯗ ꯑꯗꯨ ꯆꯥꯟꯅꯕꯗꯅꯦ ꯃꯆꯨꯒ ꯍꯥꯞꯄꯗꯨ ꯀꯩꯅꯣꯝꯊꯣꯏꯋꯦꯀ
ꯎꯝ ꯃꯆꯨ ꯃꯅꯝ ꯅꯝꯕꯁꯨ ꯌꯥꯎꯋꯦꯅ ꯑꯗꯨꯒ ꯉꯥꯅꯝꯁꯨ ꯍꯥꯎ ꯑꯩ ꯉꯥꯅꯝꯒꯨꯝꯕꯗꯕꯨꯗꯤ ꯍꯥꯞꯅꯩꯌꯦꯕꯀꯣ ꯍꯥꯏꯗꯤ ꯉꯥꯗꯣ ꯉꯣꯔꯣꯛ ꯉ ꯂꯩꯔ ꯎꯕꯗꯣ ꯐꯖꯗꯦꯅ ꯉꯥꯅꯝꯒꯨꯝꯕ ꯉꯥꯅꯝꯁꯨ ꯌꯥꯝ ꯍꯥꯎꯋꯦ ꯉꯥꯡ ꯁꯥꯡꯕ
ꯎꯝ
ꯍꯥꯎꯗ꯭ꯔꯣꯡ
ꯉꯥꯅꯝ ꯃꯅꯝꯗꯤ ꯅꯨꯡꯁꯤꯌꯦꯕꯀꯣ ꯑꯣ ꯉꯥꯅꯝꯁꯦ ꯆꯥꯕ ꯍꯩꯇ ꯉꯥꯅꯝ ꯉꯥ ꯁꯥꯡꯈꯤꯕꯗꯣ ꯃꯅꯝ ꯅꯄꯥꯛ ꯇꯤ ꯈꯠꯅ ꯇꯗꯥꯅꯤꯉꯥꯟꯅꯣ
ꯎ ꯅꯄꯥꯛꯄꯤ ꯍꯥꯞꯄꯅꯤ ꯃꯣꯔꯣꯛ ꯑꯇꯦꯛꯄ ꯍꯥꯞꯄꯅꯤ ꯎ ꯃꯣꯔꯣꯛꯁꯨ ꯍꯥꯞꯄꯅꯤ ꯑ ꯑꯗꯨꯒꯤ ꯀꯩꯅꯣꯗꯣ ꯍꯥꯟꯅꯅꯩꯒꯥꯏꯔꯅꯤ ꯑꯗꯨꯒ ꯑꯗꯨꯗꯗꯤ ꯃꯆꯨꯁꯨ ꯍꯥꯞꯄ ꯄ ꯊꯨꯝꯁꯨ ꯍꯥꯞꯄꯦ ꯑꯗꯨꯒ ꯉꯥꯗꯨꯒ ꯇꯧꯔ ꯑꯗꯨꯃꯥꯏꯅ ꯌꯦꯡꯉ ꯂꯛꯑꯒ ꯂꯥꯛꯑꯒ ꯇꯧꯔꯒ ꯌꯣꯝꯃꯒ ꯃꯩꯗ ꯑꯗꯨꯝ ꯑꯗꯨꯗꯤ ꯃꯩꯗ ꯑꯗꯨꯝ ꯇꯧꯗꯣꯏꯕ
ꯑꯣ ꯃꯩ ꯑꯗꯨꯝ ꯌꯥꯏꯑꯕ
ꯎꯝ ꯍꯕꯦ ꯑꯗꯨ ꯑꯗꯨꯁꯨ
ꯑꯣ ꯐꯔꯦ ꯐꯔꯦ ꯉꯁꯤ ꯁꯦꯟꯖꯥꯡ ꯄꯥꯠꯂꯝꯒꯤꯁꯨ ꯁꯥꯟꯅꯔꯦ
ꯑ
ꯏꯊꯪ ꯀꯩꯅꯣ ꯑꯃꯨꯛ ꯇꯧꯔꯁꯤ
ꯍꯣꯏ ꯊꯝꯃꯣ ꯊꯝꯃꯃꯦ
ꯎꯝ ꯊꯝꯃꯦ ꯊꯝꯃꯦ